ꯍꯜꯂꯣ ꯍꯜꯂꯣ ꯍꯥꯏꯕꯤꯌꯨ ꯍꯜꯂꯣ ꯇꯥꯕꯤꯅꯤꯡꯕ ꯒꯨꯠ ꯃꯣꯔꯅꯤꯡ ꯃꯅꯤꯄꯨꯔ
ꯅꯪ ꯆꯥꯂꯨ ꯑꯣꯏꯔꯕ
ꯅꯔꯦ
ꯀꯩ ꯇꯥꯋꯣꯏꯕ
ꯑꯩ ꯑꯀꯣꯄꯥ ꯁꯔ ꯆꯂꯨꯕꯒꯤꯈꯤ ꯇꯟ ꯄꯔꯛꯄ ꯑꯗꯨ ꯆꯥꯔꯨꯕꯅꯦ
ꯁꯤ ꯀꯩ ꯇꯧꯕ ꯌꯥꯒꯦ ꯀꯩ ꯇꯧꯒꯦꯔꯣ
ꯊꯟ ꯇꯧꯋ ꯇꯟ ꯀꯅ ꯉꯥꯡꯕ ꯉꯧꯕ ꯀꯅ ꯍꯩꯕ ꯇꯅ ꯀꯕ ꯇꯟ ꯃꯇꯨꯝ
ꯅꯪꯒꯤ ꯀꯔꯤ ꯀꯩꯅꯣ ꯏꯁꯥ ꯌꯥꯝ ꯉꯟꯅꯕꯣꯏꯗ
ꯀꯩꯅꯣ ꯆꯥꯏꯗꯤ
ꯋꯥ ꯉꯃꯅ ꯂꯣꯏꯦꯕ
ꯍꯥ
ꯁꯣꯔꯇ ꯌꯥꯝ ꯉꯟꯅ ꯂꯣꯏ ꯍꯥꯏꯕ
ꯁꯔ ꯃꯣꯔꯅꯤꯡꯒꯤ ꯁꯣꯔꯥꯔ ꯑꯣꯏꯗꯣꯏꯅꯦ ꯒꯨꯗ ꯃꯣꯔꯅꯤꯡꯒꯤ
ꯆꯥꯛ ꯌꯥꯎꯗꯕꯤꯗ
ꯑ ꯔꯃꯅꯤ
ꯍꯖꯤꯀꯥꯟ ꯈꯔꯁꯦꯕꯣ
ꯍꯥ
ꯑꯣꯗꯨꯀꯥꯟ ꯊꯂꯁꯦ
ꯑ
ꯉꯥꯛꯇꯪ ꯃꯄꯨꯟ ꯇꯧꯕꯗꯤ ꯂꯩꯔꯦ ꯍꯥꯏꯕ ꯍꯣꯏ ꯆꯥꯛ ꯑꯣꯏꯅ ꯄꯨꯜꯂꯞ ꯁꯤꯟꯕ ꯃꯌꯥꯝꯒꯤ
ꯑ ꯀꯩꯅꯣꯀꯦꯇꯟ ꯀꯩꯀꯥ ꯇꯧꯗꯕꯤ ꯎ
ꯌꯅꯕꯨꯁꯃꯦꯗ
ꯃꯦ ꯆꯥꯗꯕ ꯇꯤꯟꯗꯕ ꯀꯣ
ꯊꯥꯗꯤ ꯆꯪꯗꯅꯤ ꯀꯩꯅꯩꯅꯣ
ꯗꯕꯜ ꯇꯤꯡ꯭ꯔ ꯑꯗꯨꯅ ꯇꯟꯒ ꯀꯥꯇꯤ ꯂꯩ ꯂꯩꯗ꯭ꯔꯦꯗꯅ
ꯆꯥꯕꯗꯤ ꯍꯦꯟꯅ ꯆꯪꯗꯣꯏꯅ ꯍꯥꯏꯕꯗꯨꯏꯗꯣ
ꯎꯝ
ꯀꯟ ꯄꯤꯖꯕꯒ ꯉꯥ ꯄꯤꯖꯕꯒꯗꯤ
ꯑꯗꯣ ꯑ ꯅ ꯍꯥꯏꯕꯗꯤ ꯇꯟ ꯇꯧꯔꯦꯅ ꯈꯜꯂꯁꯤꯅꯦ ꯇꯪꯗꯣ ꯑꯃꯨꯛ ꯁꯨꯔꯥꯠ ꯂꯣꯏꯕꯗꯨꯗ ꯂꯥꯛꯄ ꯃꯤ ꯌꯥꯝꯇ ꯑꯃꯨꯛ ꯌꯦꯜꯂꯅꯤꯀꯣ ꯑꯗꯨꯗꯤ ꯉ ꯇꯪꯕꯒꯤ ꯑꯃꯨꯛꯀ ꯉꯥ ꯆꯥꯛ ꯑꯃꯨꯛ ꯁꯤꯜꯂꯅꯤ ꯁꯤꯟꯕꯗꯨꯗ ꯃꯤꯕꯨ ꯗꯤ ꯌꯥꯝ ꯀꯟꯅ ꯌꯥꯝꯃꯔꯣꯏ ꯃꯗ ꯆꯥꯔꯒꯁꯨ ꯑꯗꯨꯝ ꯆꯪꯕꯗꯤ ꯆꯪꯉꯤꯗꯅ ꯑꯗꯨꯁꯨ
ꯎꯝ ꯑꯗꯣ ꯆꯪꯕ ꯍꯥꯏꯁꯦꯀꯣ
ꯎꯝ
ꯌꯨ ꯆꯪꯕꯗꯤ ꯑꯣꯏꯗꯦꯕ ꯍꯥꯏꯗꯤ ꯆꯪꯕꯗꯤ ꯆꯪꯗꯤ ꯆꯪꯉꯤꯅꯦꯕꯀꯣ ꯅꯨꯡꯗꯥꯡ ꯉꯁꯤ ꯃꯉꯥ ꯆꯪꯕꯗꯨꯅꯦ ꯉꯥ ꯉꯥꯛꯇ ꯇꯧꯕꯅꯦꯕ ꯑ ꯌꯥꯎꯕꯗꯕꯅꯦꯦꯕ ꯍꯣꯏ ꯀꯠꯁꯤꯜꯂꯗꯤꯦ ꯑꯇꯣꯞꯄꯤꯆꯥ ꯃꯌꯥꯝ ꯌꯥꯎꯕꯅꯦꯕ ꯅꯦ ꯁꯣꯛ ꯀꯁꯦꯃꯤꯗꯥꯞꯇ
ꯀꯩꯅꯣ ꯁꯣꯔꯥꯠꯁꯦ ꯍꯥꯟꯅꯗꯤ ꯑꯁꯇꯤ ꯂ ꯇ ꯎꯧꯕꯗꯁꯨ ꯑꯗꯨꯝ ꯆꯥꯛꯁꯤꯜꯂꯤꯗꯅꯀꯣ ꯑꯔꯥꯞꯄ ꯂꯥꯛꯅꯕ ꯃꯤ ꯀꯩꯒꯤꯒ ꯍꯥꯏꯐꯦꯠ ꯁꯤꯟꯕꯗꯣ
ꯃꯁꯂꯣ ꯏꯟꯅ ꯅꯨꯡ ꯃꯅꯨꯡ ꯆꯥꯅꯕ ꯍꯣꯠꯅꯕ ꯍꯣꯏ ꯏꯃꯨꯡ ꯃꯅꯨꯡ ꯆꯥꯅꯕ
ꯍꯂꯣ
ꯌꯥꯥꯗꯣ
ꯇꯥꯕꯤꯠ
ꯑꯗꯤ
ꯇꯥꯒꯗꯔꯤꯅꯦꯕ
ꯑꯗꯨꯗꯩ ꯆꯥꯛꯇꯣ ꯌꯦꯣꯡꯉꯣ ꯅꯣꯡꯃꯗꯨꯗ ꯀꯌꯥꯔꯛꯅ ꯁꯤꯜꯂꯦꯗꯣ ꯏ ꯃꯥꯏ ꯃꯥꯏ ꯃꯥꯏ
ꯎ ꯁꯤ ꯌꯥꯝ
ꯑꯃꯨꯛꯇꯪꯗ ꯄꯨꯂꯞ ꯇꯧꯋ ꯑꯃ ꯐꯥꯔꯦꯗ ꯌꯦꯟꯁꯥꯡꯗ ꯁꯦꯝꯕꯗ ꯋꯥꯕꯅꯦ ꯀꯔꯤꯩꯅꯣ ꯀꯔꯤꯅꯣ ꯃꯥ
ꯂꯩꯀꯥꯏꯗ ꯅꯠꯇꯣꯏ ꯗꯦꯕ ꯀꯃ ꯌꯥꯝ ꯇꯣꯛꯏꯗ ꯅꯣꯏ ꯂꯩꯀꯥꯏꯒꯤ ꯁ꯭ꯋꯥꯗ ꯌꯥꯝ ꯍꯌꯦꯦꯕ
ꯑꯩꯈꯣꯏ ꯂꯩꯀꯥꯏꯒꯤ ꯅꯠꯇꯦꯗ ꯁꯤꯒꯤꯗꯤ ꯍꯧꯖꯤꯛꯀꯤꯗꯨꯗꯤ ꯉꯒꯤꯗꯨꯗꯤ ꯀꯩꯅꯣ ꯑꯩꯈꯣꯏ ꯃꯔꯤ ꯃꯇꯥꯒꯤꯅ ꯑꯩꯈꯣꯏ ꯒ꯭ꯔꯥꯟꯃꯗꯔꯒꯤ ꯃꯄꯥꯝꯗ
ꯅ ꯃꯥꯖ ꯄꯥꯥꯏꯖ
ꯑꯜꯀꯥꯏ ꯂꯩꯗ ꯂꯨꯍꯣꯡꯕ ꯂꯥꯛꯑ ꯑꯩꯈꯣꯏ ꯃꯅꯤꯡꯗ
ꯅꯣꯏ ꯃꯥꯗꯔ ꯆꯠꯇ꯭ꯔꯕ
ꯀꯃꯥꯗꯔ ꯆꯠꯇꯅꯦꯅ ꯂꯨꯍꯣꯡꯕ
ꯑꯩꯩ ꯋꯥꯍ ꯀꯅꯥꯒꯦ
ꯑꯩꯈꯣꯏ ꯃꯅꯤꯡꯗ ꯑꯉꯥꯡ ꯑꯃꯒ ꯍꯣꯡꯗꯣꯛꯇꯔꯤ
ꯅ ꯄ꯭ꯂꯦꯁꯇꯣꯔꯞ ꯑꯥ
ꯍꯥꯥ
ꯇꯥꯏꯩꯅ ꯅ ꯌꯥꯝ ꯆꯞ ꯄ꯭ꯔꯣꯒꯩꯩꯅꯣ
ꯑꯩꯈꯣꯏ ꯃꯅꯤꯡꯗꯤ ꯑꯉꯥꯡ ꯑꯃ ꯂꯨꯍꯣꯡꯗꯣꯛ ꯇꯧꯔꯤ ꯍꯥꯏꯕ ꯇꯥꯗꯕ
ꯅꯨꯄꯤ ꯑꯣ ꯅꯨꯄꯥꯔꯋꯥ
ꯎ ꯄꯔ
ꯐꯦꯁ ꯇꯔꯑꯕ
ꯍꯥꯥ ꯊꯁꯨ ꯅꯗ ꯄ꯭ꯂꯁꯕꯤꯩꯅꯣ ꯄꯥꯟ ꯀꯜ ꯐ꯭ꯂꯦꯛꯁꯁꯨ ꯁꯤꯠꯇꯧ ꯃꯥꯟꯗ꯭ꯔꯒꯦ
ꯑꯗꯨꯗꯤ
ꯐ꯭ꯂꯦꯛꯁꯁꯨ ꯁꯤꯠꯇ ꯃꯥꯗ꯭ꯔꯦ ꯈꯂ ꯆꯕ ꯇꯋꯦ
ꯪ ꯁꯦꯠꯈꯤꯗ꯭ꯔ ꯍꯥꯏꯁꯦ
ꯍꯥꯥ
ꯅꯪ ꯖꯤꯀꯤꯗ꯭ꯔꯕ
ꯐꯗꯦ
ꯃꯤꯗꯤ ꯅꯨꯄꯥꯅꯦ ꯉꯝꯗꯧꯅ ꯄꯨꯔꯛꯀꯅꯤꯌꯦ
ꯁꯥꯏꯟꯇꯤꯁꯁꯤꯡꯃꯦ ꯀꯔꯅ ꯆꯂ
ꯅꯨꯄꯤꯅ ꯄꯥꯝꯃꯦ ꯑꯦ ꯄ꯭ꯂꯥꯏꯁꯥꯝ ꯇꯧꯕ ꯅꯨꯄꯥꯅꯤꯅ ꯄꯥꯝꯃꯤꯁꯦ ꯍꯥꯄ ꯑꯣꯏꯣꯏꯕ
ꯑꯩꯉꯣꯟꯗꯣ ꯌꯥꯝ ꯍꯧꯕ꯭ꯔꯥ ꯍꯥꯏꯕ
ꯍꯥꯎꯗ
ꯑꯗꯨꯕꯨꯗ ꯅ ꯃ ꯁꯤꯃꯤ ꯏ ꯂꯩꯦ ꯑꯗꯨ ꯅ
ꯅꯪ ꯆꯔ ꯆꯒꯤꯔꯣꯠꯇ꯭ꯔ ꯍꯂꯣ
ꯍꯥꯥ ꯁꯤ ꯀꯔꯤ ꯇꯧꯔꯒꯦ ꯁꯤ ꯈꯨꯝꯗꯣꯏꯁꯤꯕꯣ
ꯍ ꯀ ꯆꯠꯄꯤꯁꯤꯕꯣ
ꯇꯂꯗꯏ ꯑ ꯈꯨꯝꯗꯦ
ꯁꯞꯇ ꯍꯥꯏꯔ ꯍꯜꯂꯣ
ꯍ
ꯇꯞꯄꯦ ꯍꯥꯏꯕ
ꯆꯠꯇ꯭ꯔꯕ
ꯆꯄ꯭ꯔ
ꯅꯪ ꯂꯨꯍꯣꯡꯕꯌꯥꯝ ꯂꯩ ꯍꯥꯏꯗ ꯍꯥꯏꯕ
ꯐꯔꯤ
ꯑꯁꯤ
ꯂꯨꯍꯣꯡꯕ ꯍꯜꯂꯣ ꯍꯜꯂꯣ ꯍꯜꯂꯣ ꯍꯥꯎ ꯀꯩꯗꯧꯔꯤꯒꯦ ꯑꯥ ꯀꯖꯪ ꯆꯔꯣꯕ
ꯃꯥꯗ꯭ꯔꯦ
ꯀꯔꯔꯕ ꯇꯅꯤ ꯅꯦꯠꯋꯥꯛꯁꯦ ꯅꯨꯡꯉꯥꯏꯇ꯭ꯔꯦ ꯑꯩꯒꯤꯁ ꯅꯨꯡꯉꯥꯏꯇ꯭ꯔ ꯃꯜꯗꯒꯤ ꯈꯟꯕꯗ ꯑꯩ ꯋꯥꯏꯐꯥꯏ ꯑꯃ ꯄꯨꯁꯜꯂꯅꯤ ꯌꯥꯔꯣꯏ
ꯑꯉ ꯐꯥꯏ ꯄꯨꯁꯟꯗꯑꯦ
ꯑꯗꯨꯣꯏꯐꯥꯏꯗꯣ ꯂꯣꯀꯦꯜꯒꯤꯕ ꯌꯥꯝ ꯉꯥꯏꯇꯦ ꯄꯨꯔꯥ ꯂꯋꯥꯏ ꯊꯋꯥꯏꯒꯤꯅꯦ ꯋꯥ ꯍꯥꯏꯅꯤ ꯃꯣꯏ ꯑꯣꯏꯅ ꯄꯨꯁꯤꯜꯂꯣꯏꯁꯦ ꯄꯨꯔꯥ ꯂꯋꯥꯏ ꯍꯥꯏ
ꯅꯅꯨꯡꯕꯨ ꯁ꯭ꯇꯦꯟꯗꯔ ꯂꯩꯔꯦꯗꯥꯏꯩꯅꯅꯦꯠ ꯊꯤꯡꯅꯕꯗ ꯃꯥ ꯌꯥꯎꯗꯦ
ꯍꯣꯏ ꯑꯗꯨ ꯌꯥꯎꯗꯦ ꯈꯟꯕꯩ ꯄꯨꯁꯜꯂꯨꯕꯅꯦ ꯅ ꯑꯃꯨꯛ ꯆꯥꯎꯈ꯭ꯔꯦꯗꯣꯨ ꯁꯤ ꯀꯃꯥꯏꯅ ꯇꯧꯗꯣꯏꯅꯣ ꯁꯤꯕ ꯄꯨꯔꯥ ꯂꯋꯥꯏꯒꯤ ꯅꯋꯥ ꯑꯣꯏꯔꯝꯃꯦꯗꯕꯨ ꯌꯥꯗ꯭ꯔꯦꯗ ꯑꯥꯏ ꯐꯪꯕꯒ ꯄꯨꯁꯟꯗꯨꯅꯦ ꯑꯩꯅ ꯌꯥꯥꯇꯟꯒꯤ ꯀꯣꯟ ꯏ ꯂ ꯆꯠꯂ ꯄꯩꯁꯥꯗꯤ ꯑꯃꯨ ꯆꯥꯎꯕꯀꯣ
ꯎꯝ
ꯊꯥꯗ ꯃꯣꯏꯁꯨ ꯆꯥ꯭ꯔꯣꯛꯛ ꯆꯥꯇ꯭ꯔꯣꯛ ꯊꯤꯅꯤ ꯏꯃꯥꯏ ꯏꯃꯥꯏ
ꯕꯦꯁ ꯑꯅꯦ ꯍꯧꯖꯤꯛ ꯑꯃꯨꯛꯇ ꯍꯪꯕꯅꯦ ꯑꯩꯈꯣꯏ ꯕꯦꯁ ꯑꯅꯦꯕꯅꯦ ꯌꯥꯝ ꯅꯨꯡꯉꯥꯏ
ꯅꯪ ꯅ ꯍꯪ ꯀꯩꯅꯣ ꯑꯩꯈꯣꯏꯗꯤ ꯈꯪꯗꯦꯁꯅꯦ ꯅꯣꯏꯣꯏ ꯅꯣꯏꯅ ꯄꯀꯥ ꯊꯤ ꯍꯥꯏꯒꯦ ꯑꯗꯨ ꯑꯗꯨꯅꯦ ꯀꯔꯤ ꯈꯪꯗꯤꯦ ꯀꯥꯏꯒꯤꯦ ꯈꯪꯒꯅꯤ ꯅꯪꯗꯤ ꯑꯗꯨꯝ ꯁꯤꯖꯤꯟꯅꯕꯀꯥ ꯍꯥꯞꯄ ꯅꯪꯒ ꯁꯤꯖꯤꯟꯅꯕ
ꯑꯩꯅ ꯁꯤꯖꯤꯟꯅꯕ ꯃꯩ ꯃꯩ ꯌꯥꯛꯇ꯭ꯔꯒ ꯃꯩ ꯌꯥꯛꯇ꯭ꯔꯒ ꯅꯠ ꯌꯥ ꯅꯠꯇ꯭ꯔꯒꯅꯈꯣꯏꯕꯥꯗ ꯐꯣꯟ ꯇꯧꯔꯒ ꯌꯥꯗ꯭ꯔꯦ ꯌꯥꯗ꯭ꯔꯦꯅ ꯑꯩꯅ ꯀꯝꯄ꯭ꯂꯦꯟ ꯇꯧꯕ ꯑꯩꯈꯣꯏꯕꯥꯅ ꯑꯃꯨꯛ ꯐꯣꯟ ꯇꯧꯈꯤꯕ ꯃꯣꯏ ꯃꯤꯗꯨꯗ ꯌꯥꯗꯦ ꯍꯥꯏꯅꯦ ꯑꯗꯨ ꯑꯗꯥ ꯑꯃꯨꯛ ꯍꯥꯏꯈꯤꯕ
ꯇꯥꯀꯤꯕ ꯁꯗ ꯑ ꯄ꯭ꯔꯥ
ꯅꯨꯡꯉꯥꯏꯕꯅꯦ ꯕꯤ ꯑꯦꯁ ꯑꯦꯟ ꯑꯦꯜ ꯑꯩꯈꯣꯏ ꯖꯤꯌꯑꯣ ꯗ ꯅꯒꯔꯗꯣ
ꯄꯤꯌꯣ ꯅꯠꯇꯦ ꯅꯣꯏꯗꯣ ꯏꯕꯦꯝꯃ ꯅꯣꯏꯁꯨ ꯐꯔꯕ ꯄꯨꯁꯜꯂꯝꯗꯥꯏꯅꯦ
ꯍꯣꯏ ꯑꯗꯨ ꯑꯁ ꯑꯗꯨꯅ ꯅꯨꯡꯉꯥꯏꯇꯕꯁꯦ ꯍꯔꯦ ꯑꯗꯨꯅ ꯅꯨꯡꯉꯥꯏꯇꯕꯁꯦ ꯀꯞꯄ ꯀꯠꯇꯦꯗ ꯈꯥꯏ
ꯇꯨ ꯖꯤꯒꯤ ꯊꯥꯏꯅꯗꯒꯤ ꯏꯁꯄꯤꯠꯀ ꯊꯣꯛꯇꯕꯤ ꯑꯃ ꯂꯩꯔꯝꯕꯗꯣ ꯑꯗꯨꯅꯕꯨ ꯍꯦꯟꯅ ꯅꯨꯡꯉꯥꯏꯕ꯭ꯔꯥ ꯀꯩꯅꯣ
ꯑꯗꯨꯅꯦ ꯑꯗꯨ ꯑꯗꯨ ꯅꯨꯡꯉꯥꯏꯇꯕꯅꯦ ꯑꯩꯈꯣꯏꯁꯨ ꯄꯨꯁꯜꯂꯒꯦ ꯇꯧꯔꯤꯅꯦ ꯑꯃ ꯑꯩꯅ ꯆꯥꯔꯇꯦꯝꯦꯝꯕꯤꯣ ꯀꯩꯗꯧꯔꯅꯤ ꯅꯨꯋꯥ ꯅꯨꯡꯉꯥꯏꯇꯗꯤ ꯅꯨꯡꯉꯥꯏꯇꯕꯅꯦꯕ ꯌꯥꯝꯌꯥꯝ
ꯅꯦꯠꯋꯥꯛꯅꯦꯅ ꯀꯔꯤꯅꯣ ꯃꯣꯏ ꯈꯜꯂꯤꯗꯣ ꯑꯩ ꯍꯟꯗꯛ ꯀꯝꯄ꯭ꯂꯦꯟ ꯇꯧꯖꯤꯔꯥ ꯈꯪꯗꯦꯅꯕ ꯍꯥꯏꯕ ꯃꯣꯏ ꯅꯣꯏꯅꯦ ꯌꯥꯝ ꯅꯨꯡꯉꯥꯏꯇꯦꯅ ꯍꯥꯏꯕ ꯍꯟꯗꯛꯃꯨꯛ ꯍꯥꯏꯖꯤ
ꯃꯣꯏ ꯃꯁꯥꯗ ꯍꯥꯏꯕꯗꯤ ꯀꯥꯟꯅꯔꯣꯏ ꯑꯣꯟ ꯂꯥꯏꯟꯗ ꯍꯦꯛꯇ ꯊꯥꯒꯠꯂꯣ ꯃꯣꯏꯒꯤ ꯔꯤꯕꯤ꯭ꯌꯨ ꯏꯕꯝ ꯂꯩꯇ꯭ꯔꯥ
ꯈꯪꯗꯦ ꯂꯩꯇꯦ ꯃꯣꯏ ꯀꯝꯄꯅꯤꯗꯨꯖꯨ ꯄꯩꯁꯥ ꯍꯥꯞꯄꯝꯗꯥꯏ ꯈꯛꯇꯪ ꯃꯦꯁꯦꯁ ꯊꯔꯛꯇꯣꯏꯗꯨꯖꯨ
ꯎꯝ ꯅꯪ ꯁꯥꯎꯕꯤꯔꯦꯅꯦ ꯅꯦꯠ ꯌꯥꯗꯕꯒꯤ
ꯁꯥꯎꯗ꯭ꯔꯗꯤ ꯀꯩꯅꯣ ꯃꯣꯏ ꯇꯧꯕ ꯄꯩꯁꯥꯅ ꯃꯔꯣꯜ ꯑꯃ ꯂꯧꯔꯤꯕ
ꯆꯥꯛ ꯏꯁꯤꯡ ꯆꯥꯔꯕꯣ ꯅꯪ ꯀꯩꯅꯣꯝ ꯆꯥꯔꯤ ꯍꯥꯏꯈꯤꯕꯅꯦ ꯑꯩꯉꯣꯟꯗ ꯀꯩ ꯆꯥꯔꯤꯕ ꯅꯪ ꯍꯥꯂꯣ ꯑꯧ
ꯕꯨꯖꯤꯌꯥꯅꯤꯗ
ꯎꯝ ꯆꯥꯎꯋꯦ ꯍꯥꯏꯗꯣ
ꯀꯔꯤ
ꯆꯥꯎ ꯋꯤꯍꯦ ꯍꯥꯏꯗꯨ ꯕꯨꯖꯤꯌꯥ
ꯕꯨꯖꯤꯌꯥ ꯄꯦꯛꯀꯦꯠ ꯑꯆꯧꯕ ꯇꯧꯕꯗꯣ ꯆꯥꯎꯃꯜꯂꯦ ꯍꯥꯏꯕ
ꯑꯩꯗꯤ ꯄꯨꯕꯨꯖꯤ ꯑꯆꯧꯕꯅꯦ ꯈꯜꯂꯨꯔꯦ ꯌꯥꯝ ꯆꯥꯎꯖꯥꯠꯂꯥ ꯁꯤꯅꯤ
ꯐꯔꯦ ꯐꯔꯦ ꯑꯗꯨꯗꯤ ꯍꯣꯔꯦꯜ ꯁꯥꯟꯅꯔꯖꯤ ꯅꯦꯠꯋꯥꯛꯁꯨ ꯅꯨꯡꯉꯥꯏꯇꯕꯅꯤꯅ
ꯍꯣꯏ ꯍꯣꯏ
ꯎꯝ ꯊꯝꯃꯣ
ꯒꯦꯝ ꯅꯦꯠꯁꯦ